ꯍꯜꯂꯣ ꯖꯤꯔꯤꯀꯥ ꯇꯥꯔꯕꯣ
ꯇꯥꯔꯦ ꯇꯥꯔꯦ
ꯍꯟꯗꯛꯇꯤ ꯀꯦꯝ ꯇꯧꯗ꯭ꯔꯕ ꯇꯥꯔꯕꯣ
ꯇꯥꯔꯦ ꯇꯥꯔꯦ ꯍꯟꯗꯛꯅ ꯍꯦꯟ ꯅꯨꯡꯉꯥꯏꯕ ꯃꯥꯜꯂꯤꯉꯣ
ꯑꯩ ꯅꯦꯠꯋꯥꯛ ꯑꯃꯨꯃꯨꯛ ꯀꯩꯅꯣꯝ ꯇꯧꯕ ꯃꯥꯜꯂꯤ
ꯉꯁꯥꯏ ꯈꯔ ꯇꯞꯄꯝꯃꯦꯕꯀꯣ
ꯑꯥ
ꯍꯧꯖꯤꯛ ꯈꯔ ꯍꯧꯔꯦ
ꯑꯣ ꯐꯔꯦ ꯐꯔꯦ ꯑꯩꯈꯣꯏ ꯂꯣꯝꯗꯗꯤ ꯅꯣꯡ ꯏꯁꯤꯡ ꯆꯥꯎꯕꯒꯤ ꯉꯥꯒ ꯌꯥꯝ ꯐꯥꯅꯩꯦ ꯁꯤꯡ ꯇꯨꯔꯦꯜꯗ ꯁꯤꯡ ꯅꯣꯡ ꯆꯨꯈꯤꯕꯒꯤ ꯇꯨꯔꯦꯜ ꯏꯁꯤꯡ ꯆꯥꯎꯔꯛꯑꯦ ꯑꯗꯨꯒ ꯑꯩ ꯌꯦꯡꯕ ꯊꯣꯛꯇꯦ ꯉꯥꯗꯤ ꯐꯥꯕꯨꯗꯤ ꯐꯥꯅꯤ ꯉꯔꯥꯡ ꯈꯨꯃꯥꯡꯁꯨ ꯈꯔꯗꯤ ꯐꯥꯔꯛꯑꯦ
ꯎꯝ ꯇꯨꯔꯦꯜ ꯆꯥꯎꯕ꯭ꯔꯥ
ꯇꯨꯔꯦꯟ ꯀꯩꯁꯨ ꯆꯥꯎꯗꯦꯗ
ꯆꯥꯎꯗ꯭ꯔꯁꯨ ꯎꯝ ꯅꯣꯡꯃ ꯂꯥꯛꯀꯦ ꯆꯧꯁꯤ ꯌꯦꯡꯉꯨꯁꯤ
ꯑ
ꯑꯗꯨ ꯍꯧꯖꯤꯛꯃꯛ ꯍ ꯅꯨꯡꯗꯤ ꯅꯨꯡꯉꯥꯏꯇꯦ ꯁꯨꯃꯥꯏꯅ ꯅꯣꯡ ꯀꯥꯕꯛ ꯀꯥꯕꯛ ꯆꯨꯕ ꯃꯇꯝꯅꯤ
ꯅꯪ ꯀꯌꯥꯝ ꯀꯨꯏꯔꯒꯦ ꯑꯃ ꯀꯩꯅꯣ ꯁꯅꯥꯃꯍꯤ ꯇꯦꯝꯄꯜꯒꯤꯗ ꯂꯥꯛꯑꯝꯕꯗꯣ
ꯃꯃꯥꯡ ꯆꯍꯤꯗ ꯃꯥꯜꯂꯦ
ꯎ ꯐ ꯃꯊꯪꯗꯗꯤ ꯀꯩꯅꯣ ꯀꯥꯕꯣꯏ ꯂꯥꯛꯁꯦ ꯕꯥꯔꯨꯅꯤ ꯀꯥꯕꯣꯏ ꯑꯣꯏꯅ ꯆꯠꯂꯁꯦ ꯕꯥꯔꯣꯅꯤ ꯀꯥꯕ ꯀꯥꯕꯗꯨꯅꯦ ꯁꯅꯥꯃꯍꯤ ꯂꯥꯏ ꯆꯤꯡꯗꯣ ꯕꯥꯔꯣꯅꯤ ꯀꯥꯐꯝꯒꯤꯗꯅꯦ
ꯑ ꯑꯩꯗꯤ ꯈꯪꯗꯦ ꯇꯣꯡꯉꯥꯂꯦ ꯁꯤꯅꯦ ꯈꯜꯂꯤꯁꯤꯅ
ꯅꯠꯇꯦ ꯄꯨꯂꯦ
ꯑꯗꯨꯗꯤ ꯅꯣꯡ ꯉ ꯇ ꯂꯥꯛꯑꯒꯦ ꯑꯗꯨꯒ ꯆꯠꯂꯁꯤ
ꯌꯥꯏ ꯑꯗꯣ ꯕꯥꯔꯣꯅꯤ ꯅꯨꯃꯤꯠꯇ ꯆꯠꯂꯛꯑꯁꯨ ꯌꯥꯏ ꯑꯗꯨ ꯅꯠꯇꯥꯏ ꯂꯥꯏ ꯈꯨꯔꯨꯝꯕ ꯑꯣꯏꯅ ꯆꯠꯄ ꯗꯣ ꯅꯨꯡꯉꯥꯏꯕꯅꯦ ꯑꯗꯨ ꯌꯥꯝ ꯊꯤꯅ ꯑꯗꯨꯗꯤ ꯋꯥꯠꯇꯤ ꯋꯥꯠꯂꯤꯀꯣ ꯃꯊꯪꯒꯤ ꯃꯥꯁꯇꯔ ꯐꯦꯕꯋꯥꯔꯤꯔꯣꯝ ꯇꯥꯔꯅꯤ
ꯑꯣ ꯃꯥꯔꯁꯇꯔꯣ
ꯐꯦꯕꯋꯥꯔꯤ ꯃꯥꯔꯁꯁꯤ ꯇ
ꯑꯁ ꯀꯩꯁꯨ ꯀꯥꯏꯗꯦ ꯆꯦ ꯕꯤꯗꯤꯌꯥꯄꯥꯇꯤ ꯕꯥꯏꯅꯤ ꯀꯥꯞꯊꯔꯛ ꯂꯣꯏꯔꯦ
ꯌꯥꯏꯌꯦ ꯌꯥꯏꯌꯦ ꯂꯥꯛꯑꯣ ꯑꯩꯈꯣꯏꯗ ꯅꯨꯡꯗꯥꯡ ꯂꯦꯛꯑꯒ ꯅꯨꯃꯤꯗꯥꯡ ꯑꯌꯨꯛ ꯉꯟꯇꯥꯗ ꯂꯥꯏ ꯈꯨꯔꯨꯝꯕ ꯆꯠꯄ ꯌꯥꯅꯤ ꯀꯥꯎꯕꯨ ꯀꯥꯎꯏ ꯑꯗꯨ ꯌꯥꯝ ꯅꯨꯡꯉꯥꯏꯔ꯭ꯔꯖꯥꯠꯅꯦ ꯑꯌꯨꯛꯇ ꯆꯠꯄꯗꯣ ꯕꯤꯠ ꯌꯥꯝ ꯂꯩꯖꯥꯅ ꯒꯥꯔꯤ ꯆꯠꯄꯗꯤ ꯕꯤꯠ ꯌꯥꯎꯗꯦ ꯈꯣꯡ ꯆꯠꯄꯗꯣ ꯌꯥꯝ ꯅꯨꯡꯉꯥꯏꯖꯥꯠꯅꯦ
ꯍꯣꯏ ꯒꯥꯔꯤꯅ ꯒꯥꯔꯤꯅꯤꯗꯕ
ꯒꯥꯥꯏꯗ ꯆꯠꯂꯒ ꯐꯠꯀ ꯈꯨꯔꯨꯝꯕ ꯍꯜꯂꯛꯄꯗꯣ ꯕꯤꯠ ꯌꯥꯝ ꯌꯥꯎꯗꯦ
ꯑꯣ ꯀꯩꯅꯣ ꯒꯥꯔꯤꯗ ꯆꯠꯄꯁꯨ ꯌꯥꯕ꯭ꯔꯕ ꯌꯥꯝ ꯉꯝꯗꯕ꯭ꯔꯥ
ꯑꯥ ꯃꯇꯣꯟ ꯑꯥ ꯃꯇꯣꯟꯗꯒꯁꯦ ꯑꯗꯨ ꯇꯥꯅ ꯀꯥꯕꯗꯤ ꯀꯩꯅꯣ ꯇꯧꯅꯤꯕ ꯃꯈꯣꯡ ꯕꯥꯔꯨꯅꯤꯗ ꯑꯗꯨ ꯅꯨꯃꯤꯠꯇ ꯃꯈꯣꯡꯗ ꯂꯥꯏ ꯃꯌꯥꯝ ꯂꯩꯕꯀꯣ
ꯎꯝ
ꯑꯗꯨ ꯌꯥꯝ ꯈꯨꯔꯨꯝꯕ ꯌꯥꯝ ꯆꯠꯅꯗꯣꯏꯅꯦꯕ
ꯑꯗꯨ ꯀꯤꯌꯣꯡꯗꯨꯒꯤ ꯍꯦ ꯑꯗꯨꯝ ꯀꯥꯈꯠꯈꯤꯗꯣꯏꯔꯣ ꯑꯗꯨꯗꯩ
ꯍꯣꯏ ꯍꯣꯏ ꯀꯤꯌꯣꯡꯗꯩ ꯑꯃ ꯑꯗꯨꯝ ꯀꯥꯈꯠꯈꯤꯕ ꯑꯃ ꯂꯩꯕꯗꯣ ꯂꯝꯕꯤ ꯂꯩꯒꯤ ꯗꯅ ꯑꯗ ꯑꯗꯨꯝ ꯀꯥꯈꯠꯂ ꯑ ꯃꯇꯣꯟ ꯂꯩꯌꯦ ꯑꯗꯨ ꯌꯧꯅꯗꯤ ꯆꯠꯄ ꯌꯥꯔꯣꯏꯗ ꯑꯩꯈꯣꯏꯗꯤ ꯃꯉꯥꯜꯂ ꯑꯌꯨꯛꯇ ꯆꯠꯁꯤ ꯍꯥꯏꯗꯤ ꯃ ꯈꯣꯡꯗ ꯈꯨꯔꯨꯝꯕꯩꯅꯤ
ꯎꯝ
ꯁꯅꯥꯃꯍꯤꯗꯣ ꯑꯗꯨꯐꯥꯎꯗꯤ ꯈꯣꯡꯅ ꯑꯗꯨꯝ ꯀꯥꯏ ꯑꯩꯈꯣꯏ
ꯑ ꯑꯗꯨꯕꯨꯗꯤ ꯈꯔ ꯇꯦꯟꯕ ꯃꯥꯂꯦ
ꯍꯣꯏ ꯑꯗꯨꯐꯥꯎ ꯑꯗꯨꯝ ꯀꯥ ꯌꯥꯏ ꯅꯍꯥꯟꯋꯥꯏꯅ ꯍꯦꯟꯅ ꯅꯨꯡꯉꯥꯏꯔꯝꯃꯦ ꯍꯧꯖꯤꯛꯇꯤ ꯒꯥꯔꯤꯗ ꯑꯌꯥꯝ ꯂꯥꯛꯅꯔꯝꯅꯤꯅ
ꯂꯝꯕꯤꯗꯤ ꯐꯔꯤꯕꯣ
ꯂꯝꯕꯤꯕꯨꯗꯤ ꯑꯗꯨꯝ ꯐꯩꯗ ꯈ ꯑꯗꯨ ꯈꯣꯡꯁꯨ ꯀꯩꯝ ꯇꯧꯗꯦꯗ
ꯃꯤ ꯀꯩꯅꯣ ꯌꯥꯝ ꯂꯥꯛꯅꯗ꯭ꯔꯣ ꯍꯟꯗꯛ ꯆꯤꯡ ꯀꯥꯕꯩ ꯇ꯭ꯔꯦꯟꯒ ꯇꯧꯅꯕꯗ
ꯈꯥ ꯍꯟꯗꯛꯇꯤ ꯕꯥꯔꯨꯅꯤ ꯃꯍꯤ ꯂꯥꯡꯒ꯭ꯔꯦ
ꯀꯩꯅꯣ ꯀꯔꯤ ꯂꯝꯅꯣ ꯑꯃ ꯌꯥꯝ ꯐꯥꯎꯋꯤꯅꯦ ꯄꯨꯟꯁꯤꯂꯣꯛ ꯍꯥꯏꯕ꯭ꯔꯥ ꯀꯔꯤꯕ꯭ꯔꯥ
ꯑꯗꯨꯗꯤ
ꯎ ꯑꯗꯦ ꯃꯌꯥꯝꯒꯅ ꯀꯥꯟꯅꯕꯗꯨꯗꯤ ꯎꯝ ꯊꯥꯒꯠꯅꯔꯛꯏꯗꯅꯦ ꯍꯦꯛꯇ
ꯑꯃ ꯍꯟꯗꯛꯁꯨ ꯑꯃꯨꯛ ꯊꯥꯒꯠꯅꯔꯅꯤ ꯅꯣꯡ ꯆꯨꯔꯅꯤꯅ ꯃꯃꯥꯡꯗ ꯆꯤꯡꯗ ꯏꯁꯤꯡꯗ ꯌꯥꯝ ꯁꯥꯟꯅꯕꯒꯤ ꯑꯃ ꯃꯃꯥꯡꯗ ꯚꯥꯏꯔꯦꯟ ꯆꯠ ꯈꯤꯕꯗꯨ ꯕꯥꯔꯨꯅꯤꯒꯤ ꯃꯐꯝꯗ
ꯅ ꯀꯣꯏꯕꯒꯤ ꯀꯕꯣꯛ ꯀꯪꯉꯣ ꯀꯩꯌꯣ ꯑꯝꯇ ꯆꯠꯍꯧꯗ꯭ꯔꯣ
ꯑꯩꯗꯤ ꯑꯝꯇ ꯆꯠꯍꯧꯗꯤꯌꯦ
ꯑꯩꯁꯨ ꯑꯝꯇ ꯆꯠꯍꯧꯗꯦ ꯍꯥꯏꯕ ꯌꯦꯡ ꯂꯩꯔꯤꯉꯩ ꯌꯦꯡꯕꯗ ꯄꯨꯛ ꯊꯜꯂꯦ ꯍꯥꯏꯕ
ꯂꯦ ꯐꯥꯝ ꯆꯠꯀꯦ ꯈꯜꯂꯤꯉꯩ ꯑꯃꯃꯨꯛ ꯌꯧꯋꯦ ꯇꯧꯕꯗꯣ ꯑꯗꯨꯅꯦ ꯇꯧꯔꯤꯁꯦ
ꯍꯣꯏ ꯍꯣꯏ ꯍꯧꯖꯤꯛꯅ ꯊꯝꯕꯥꯜꯗ ꯀꯩꯅꯣꯝ ꯇꯧꯔꯤꯗꯥꯏ ꯀꯟꯅ
ꯂꯣꯏꯒꯔꯅꯤ ꯑꯗꯨꯖꯨ
ꯑꯩꯈꯣꯏꯅ ꯆꯗ ꯑꯗꯣ ꯍꯧꯖꯤꯛ ꯑꯩꯈꯣꯏꯅ ꯍꯦꯛ ꯆꯠꯀꯦ ꯈꯟꯕꯖꯤ ꯁꯨꯐꯪ ꯐꯪꯗꯦ ꯍꯥꯏꯕ ꯑꯗꯨ
ꯐꯪꯗꯦ ꯃꯤ ꯃꯌꯥꯝ ꯂꯩꯔꯝꯃꯒ ꯀꯩꯅꯣꯃ ꯏꯇꯧ ꯇꯧꯕꯩ ꯇꯥꯏꯝ ꯃꯤꯅ ꯊꯥꯒꯠꯂꯛꯄꯗ ꯌꯥꯝ ꯐꯖ ꯐꯖꯅ ꯊꯥꯒꯠꯂꯛ ꯑꯦꯕ
ꯍꯣꯏ ꯑꯩꯈꯣꯏꯅ ꯆꯠꯂꯨꯔꯒꯅ ꯃꯤꯒꯤ ꯏꯆꯤꯟ ꯆꯤꯜꯂꯒ ꯀꯩ ꯍꯥꯏꯅꯤ ꯌꯦꯡꯐꯝ ꯆꯥꯐꯝ ꯈꯪꯗꯕꯗꯣ
ꯍꯧꯖꯤꯛꯇꯤ ꯀꯕꯣꯀꯪ ꯃꯄꯥꯟꯗꯣ ꯀꯌꯥꯝ ꯀꯟꯅꯕꯨ ꯊꯥꯒꯠꯅꯔꯛꯇꯦ ꯌꯦꯡꯕ ꯆꯠꯅꯗ꯭ꯔꯕ ꯈꯪꯗꯦꯅꯦ
ꯀꯩꯅꯣ ꯁꯨꯝ ꯃꯤ ꯈꯔꯅ ꯁꯨꯝ ꯉꯥꯡꯉꯛꯄꯗꯩ ꯇꯜꯂꯕ ꯈꯪꯗꯦ ꯉꯥꯡꯅꯩꯗꯅ ꯌꯥꯝꯅ
ꯃꯔꯛ ꯑꯃ ꯃꯌꯥꯝ ꯀꯟꯅ ꯀꯩꯅꯣ ꯇꯧꯒꯔ꯭ꯦꯕ
ꯐꯁꯨ ꯐꯖꯩꯗꯅ ꯑꯗꯨꯒꯤꯅꯤꯗ ꯍꯦꯛ ꯌꯦꯡꯕꯗ ꯑꯩ ꯆꯠꯁꯦ ꯆꯠꯁꯦ ꯁꯤ ꯆꯠꯁꯦ ꯍꯥꯏꯅ ꯍꯧꯖꯤꯛ ꯊꯝꯕꯥꯜ ꯌꯧꯒꯔ꯭ꯦꯕ
ꯊꯝꯕꯜ ꯂꯩꯇꯥꯏꯅꯦ ꯊꯝꯕꯥꯜꯒꯤ ꯑꯗꯨ ꯑꯃꯨꯛ ꯆꯠꯁꯦ ꯍꯥꯏꯉꯥꯏꯅ ꯑꯃꯨꯛ ꯀꯤꯍꯣꯝ ꯆꯥꯕ ꯑꯃꯨꯛ ꯆꯠꯅꯔꯛꯑꯅꯤ
ꯑꯧ ꯑꯁꯦꯡꯕ ꯑꯩꯈꯣꯏꯁꯤꯅ ꯑꯗꯨꯝ ꯌꯦꯡꯉ ꯑꯗꯨꯝ ꯂꯣꯏꯁꯤꯟꯒ꯭ꯔꯗꯩꯅꯦ
ꯗꯨꯅꯦ ꯍꯥꯏꯖꯦ ꯑꯗꯩ ꯆꯠꯀꯗꯕꯗꯨꯁꯨ ꯑꯗꯨꯝ ꯍꯧꯅꯔꯤꯉꯩꯗꯀꯣ
ꯃꯥꯅꯦ ꯑꯃꯃꯨꯛ ꯍꯧꯔꯤꯉꯩꯗ ꯄꯨꯂꯞ ꯄꯥꯛ ꯑꯣꯏꯗꯕꯅꯤꯗ
ꯑꯣꯏꯗꯦ ꯑꯗꯨꯅꯦ ꯍꯥꯏꯖꯦ ꯑꯗꯨꯝ ꯇꯣꯛꯑꯒ ꯑꯗꯨꯝ ꯐꯣꯟꯗ ꯌꯦꯡꯉ ꯂꯣꯏꯁꯤꯜꯂꯦ ꯍꯥꯏꯖꯦ
ꯃꯤꯅ ꯆꯠꯄꯗ ꯑꯩꯈꯣꯏꯅ ꯑꯣꯏꯅ ꯅꯨꯡꯉꯥꯏꯔꯒ
ꯎꯝ ꯅꯣꯛꯐꯦꯠ ꯅꯣꯐꯦꯠꯀ ꯇꯧꯔꯒ ꯑꯣꯏꯅ ꯗꯨꯗ ꯑꯣꯏꯅ ꯄꯦꯜꯂꯦ
ꯊꯝꯕꯥꯜ ꯁꯥꯠꯐꯝꯗ ꯌꯥꯝꯀꯟ ꯆꯠꯅꯤꯡꯉꯤꯌꯦ ꯅꯝꯕꯣꯟꯗꯅꯦ ꯍꯥꯏꯕꯔ꯭ ꯀꯩꯅꯣꯝꯁꯨ ꯍꯥꯏꯅꯔꯤ ꯑꯗꯨ ꯑꯩꯅ ꯆꯠꯅꯤꯡꯉꯤꯁꯦ
ꯌꯥ ꯌꯥꯝ ꯄꯥꯥꯏꯅꯤꯡꯕꯗꯣ
ꯍꯣ ꯍꯣꯏ ꯊꯝꯕꯥꯟ ꯑꯗꯨꯗꯗꯣ ꯌꯥꯝ ꯆꯠꯅꯤꯡꯉꯤꯌꯦ ꯍꯧꯖꯤꯛ
ꯑꯝꯇꯪꯗꯤ ꯌꯥꯎꯖꯅꯤꯡꯕꯅꯦ ꯂꯣꯏꯒꯔ꯭ꯅꯤ ꯍꯧꯖꯤꯛ ꯍꯧꯖꯤꯛ ꯀꯌꯥ ꯎꯠꯇ꯭ꯔꯦꯗ ꯊꯝꯕꯥꯜꯒꯤ
ꯑꯌꯥꯝꯕꯅ ꯃꯤꯅꯖꯨ ꯑꯔꯥꯛ ꯈꯨꯗꯤꯡ ꯈꯔ ꯈꯔ ꯍꯦꯛꯑ ꯐꯣꯇꯣ ꯀꯥꯞꯄꯤꯅꯦ ꯇꯧꯅꯕꯗꯁꯨ ꯐꯅꯥꯝꯗꯤ ꯀꯩꯅꯣ ꯇꯧꯔꯝꯒꯅꯤꯌꯦ ꯑꯈꯣꯏꯅ ꯆꯠꯂꯀꯥꯟꯗꯅ ꯃꯔꯛ ꯃꯔꯛꯇ ꯑꯃ ꯑꯅꯤꯒ ꯆꯔꯥ ꯆꯔꯥ ꯁꯥꯠ ꯂꯩꯔꯝꯕꯔꯥ ꯈꯪꯄꯣꯠꯇꯦ
ꯑꯗꯨꯝ ꯕꯤꯠ ꯍꯜꯂꯦ ꯑꯗꯨꯃꯠ ꯃꯇꯨꯡ ꯃꯅꯥꯎ ꯆꯠꯅꯤꯡꯗ꯭ꯔꯦ ꯑꯗꯨꯅ
ꯇꯧꯋꯦ
ꯎꯝ
ꯆꯦ ꯅꯪ ꯍꯩꯈꯥ ꯄꯥꯟꯕꯗꯣ ꯄꯥꯟꯗꯔ꯭ꯕꯣ
ꯑꯩꯈꯣꯏ ꯍꯩꯈꯥ ꯍꯩꯈꯥꯗꯤ ꯌꯥꯝꯄꯥꯟ ꯍꯩꯈꯥꯗꯤ ꯂꯣꯏꯒꯔ꯭ꯦ
ꯎꯝ
ꯆꯨꯝꯕ꯭ꯔꯩꯔꯥ ꯅꯪ ꯍꯥꯏꯗꯣ
ꯆꯨꯝꯕ꯭ꯔꯩꯗꯤ ꯆꯦꯕꯤꯗ
ꯆꯨꯝꯕ꯭ꯔꯩꯔꯣ ꯍꯩꯈ ꯍꯩꯈꯥꯁꯨ ꯄꯨꯔꯛꯈ꯭ꯔꯕ ꯃꯥꯅ
ꯑꯍꯩꯈꯥꯗꯣ ꯃꯥꯅ ꯍꯥꯏꯕꯗ ꯍꯟꯗꯛ ꯍꯧꯗ ꯉꯥꯏꯔꯤ ꯍꯥꯏꯒꯨꯝ ꯍꯥꯏꯕꯅꯦ
ꯃꯥꯅꯦꯕ ꯍꯟꯗꯛ ꯑꯍꯥꯟꯕ ꯄꯥꯟꯕꯅꯦ
ꯑꯥ
ꯑꯍꯥꯟꯕ ꯄꯥꯟꯕꯒꯤ ꯌꯥꯝꯅꯒ ꯄꯥꯟꯗꯕꯒꯤ ꯉꯟꯇꯥꯅ ꯑꯗꯨꯝ ꯂꯣꯏꯒꯔ꯭ꯦꯗ
ꯎꯝ ꯍꯤꯡꯒꯣꯜ ꯌꯥꯝ ꯆꯥꯎꯕ꯭ꯔꯥ
ꯍꯤꯡꯒꯣꯟ ꯌꯥꯝ ꯆꯥꯎꯕ ꯍꯥꯏꯁꯦ ꯌꯥꯝ ꯀꯟꯅ ꯆꯥꯎꯕ ꯅꯠꯇꯦ ꯈꯔꯗꯤ ꯑꯗꯨꯝ ꯆꯥꯎꯋꯦ
ꯎꯝ ꯍꯤꯡꯖꯥꯡ ꯅꯥ ꯄꯤ ꯀꯩꯀꯥ ꯊꯥꯕ ꯌꯥꯏꯌꯦꯕ
ꯑꯣ ꯏꯟꯁꯥꯡ ꯅꯥꯄꯤ ꯀꯩ ꯀꯥꯗꯤ ꯑꯗꯨꯝ ꯑꯗꯨ ꯊꯥꯕꯩꯗꯤ ꯂꯦꯝꯄꯥꯅ ꯑꯗꯨꯝ ꯀꯣꯟꯅꯖꯕ ꯑꯈꯣꯏꯒꯤꯗꯤ
ꯎꯝ ꯑꯗꯨꯝ ꯏꯟꯖꯥꯡ ꯅꯥꯄꯤ ꯀꯩꯀꯥ ꯑꯗꯨꯝ ꯊꯥꯕ ꯅꯠꯇ꯭ꯔꯣ
ꯏꯟꯖꯥꯡ ꯅꯥꯄꯤ ꯀꯩꯀꯥ ꯂꯣꯏ ꯊꯥꯏꯌꯦ
ꯎꯝ
ꯊꯕꯤꯒꯁꯦ ꯈꯨꯄꯥꯟꯃꯅꯤ
ꯑꯁ ꯊꯥꯕꯤ ꯊꯥꯕꯤ ꯊꯥꯏꯌꯦꯕ ꯑꯁꯥꯡꯕꯗꯨꯔꯣ ꯅꯠꯇ꯭ꯔꯒ ꯀꯥꯂꯦꯟ ꯊꯕꯤꯗꯨꯔꯥ
ꯎꯝ ꯀꯩ ꯍꯥꯏꯗꯣꯏꯅꯣ ꯍꯣꯏ ꯈꯔ ꯑꯗꯨꯝ ꯁꯥꯡꯂꯞ ꯇꯧꯔꯒ ꯑꯗꯨꯝ ꯈꯪꯗꯦ ꯑꯗꯨꯝ ꯌꯥꯝ ꯊꯥꯔꯤ ꯍꯣꯏ ꯑꯈꯣꯏ ꯆꯥꯅꯕꯗꯤ ꯅꯨꯡꯇꯤꯒꯤꯗꯨ ꯍꯣꯏ ꯍꯣꯏ ꯑꯁꯥꯡꯕꯗꯣ ꯑꯈꯣꯏꯒꯤ ꯆꯥꯅꯕꯒꯤꯗꯤꯅꯦ ꯑꯗꯨꯝ
ꯋꯥꯠꯇꯦꯕ ꯑꯁ ꯐꯔꯦ ꯌꯨꯝꯗ ꯊꯥꯔꯒ ꯆꯥꯏꯗꯣ ꯑꯈꯣꯏꯗꯤ ꯊꯥ ꯊꯥꯔꯒꯁꯨ ꯃꯆꯦꯠ ꯃꯆꯦꯠꯇꯤ ꯊꯥꯏꯌꯦꯕꯀꯣ ꯑꯗꯨꯏꯁꯨ ꯍꯤꯟꯖꯥꯡ ꯅꯥꯄꯤ ꯑꯅꯝꯕꯅꯗꯤ ꯐꯪꯗꯝꯅꯤꯅ ꯕꯖꯥꯔꯗꯒꯤ ꯍꯥꯔ ꯌꯥꯎꯕ ꯄꯣꯠꯇꯣ ꯂꯝꯅꯤꯅ ꯐꯖꯔꯦ
ꯑꯗꯨꯝ ꯃꯔꯛꯇ ꯌꯨꯝꯗ ꯂꯥꯛꯄꯗ ꯅꯪ ꯑꯗꯨꯝ ꯌꯥꯎꯔꯛꯑꯁꯨ ꯌꯥꯏ ꯀꯩꯅꯣ ꯑꯗꯨꯒ ꯍꯦꯛꯑꯁꯨ ꯌꯥꯏ
ꯄꯥꯟꯕꯗꯤ ꯄꯥꯜꯂꯤꯗ ꯍꯣꯏ ꯌꯥꯏꯌꯦ ꯑꯗꯨꯕꯨꯗꯤ ꯑꯩꯅ ꯆꯥꯅꯤꯡ ꯆꯥꯅꯤꯡꯕ ꯈꯜꯂ ꯍꯦꯛꯑ ꯂꯣꯏꯔꯦ ꯎꯝ ꯑꯥ ꯑꯈꯣꯏꯒꯤꯁꯤꯅ ꯌꯦꯟꯗꯦꯝꯒꯨꯝ ꯕ ꯍꯪꯒꯥꯝ ꯃꯆꯥꯒꯨꯝꯕ ꯑꯗꯨꯒꯨꯝꯕꯕꯨꯗꯤ ꯈꯔ ꯈꯔ ꯊꯥꯏꯌꯦꯕꯀꯣ
ꯎꯝ
ꯑꯗꯨꯒ ꯀꯩ ꯍꯥꯏꯅꯤ ꯑꯗꯨꯒꯨꯝꯕ ꯊꯕꯤꯒꯨꯝꯕ ꯊꯥꯕꯒꯤ ꯃꯐꯝꯗꯨꯗꯤ ꯂꯩꯇ꯭ꯔꯦ
ꯍꯣꯏ ꯍꯣꯏ ꯃꯆꯥ ꯃꯆꯥ ꯈꯤꯇꯪ ꯈꯤꯇꯪ ꯊꯥꯕꯩꯗꯤ ꯂꯩꯕ
ꯑꯗꯣ ꯌꯨꯝꯗ ꯊꯥꯕꯅꯤꯅ ꯈꯪꯗꯦ ꯆꯥꯅꯤꯡꯗꯦ ꯌꯦꯟꯗꯦꯝꯒꯥꯖꯦ ꯁꯨꯡꯆꯥ ꯆꯥꯅꯤꯡ
ꯑꯁ ꯑꯈꯣꯏꯁꯨ ꯌꯦꯟꯗꯦꯝ ꯌꯥꯝ ꯍꯧꯋꯦ ꯑꯈꯣꯏ ꯁꯨꯡꯆꯥ ꯆꯥꯗꯦ
ꯑꯣ ꯌꯦꯟꯗꯦꯝ ꯁꯨꯡꯆꯥ ꯆꯥꯅꯤꯡꯗꯦ ꯍꯥꯏꯕ
ꯑꯈꯣꯏꯆꯦꯅ ꯆꯥꯊꯣꯛꯇꯦꯅ ꯆꯩꯗꯣꯏꯅꯦꯕꯀꯣ
ꯑꯥ
ꯆꯥꯅꯤꯡꯗꯦꯕ ꯇꯁꯦꯡꯅ ꯆꯥꯁꯨ ꯆꯥꯖꯅꯤꯡꯗꯕ
ꯎꯝ
ꯆꯨꯖꯥꯛ ꯌꯥꯝ ꯍꯧꯔꯤꯌꯦ ꯄꯥꯟꯗꯤ ꯄꯥꯟꯗ꯭ꯔꯤꯀꯣ ꯑꯩꯈꯣꯏꯅ ꯑꯃꯨꯛ ꯈ ꯋꯥꯠꯂꯤ
ꯎꯝ ꯄꯥꯜꯂꯀꯥꯟꯗ ꯍꯥꯏꯔꯛꯑꯣ ꯑꯗꯨꯗꯤ
ꯄꯥꯜꯂꯒ ꯍꯔꯀꯦꯁꯦ ꯑꯗꯨ
ꯀꯩꯅꯣꯒꯤꯗꯨꯔꯣ ꯑ ꯌꯦꯂꯣꯗꯨꯔꯣ
ꯑ ꯌꯦꯂꯣꯗꯣ ꯌꯥꯎꯅꯤ ꯀꯩꯅꯣ ꯌꯥꯝꯒꯗ꯭ꯔꯣ ꯕ꯭ꯂꯦꯛꯇꯨꯁꯨ ꯌꯥꯝꯒꯗ꯭ꯔ ꯈꯪꯗꯦ
ꯆꯍꯥꯎꯒꯤꯗꯣ
ꯎꯝ
ꯁ꯭ꯋꯤꯠ ꯀꯣꯔꯟꯗꯤ ꯊꯥꯗ꯭ꯔꯣ
ꯁ꯭ꯋꯤꯠ ꯀꯣꯔꯟꯗꯤ ꯊꯥꯗꯦ
ꯁ꯭ꯋꯤꯠ ꯀꯣꯔꯟꯁꯦ ꯊꯥꯕꯁꯦ ꯀꯩꯅꯣ ꯇꯧꯋꯦ ꯍꯥꯏ ꯇꯤꯟ ꯌꯥꯝ ꯆꯪꯉꯦ ꯍꯥꯏ ꯀꯥꯟꯅꯗꯦ ꯍꯥꯏ
ꯈꯪꯗꯦ ꯃꯥꯁꯦ ꯑꯝꯇ ꯊꯥꯗꯦ ꯑꯩꯈꯣꯏꯒꯤꯁꯤꯅ ꯑꯃ ꯌꯨꯝꯗ ꯑꯗꯨꯝ ꯊꯥꯅꯕ ꯑꯍꯥꯎꯗꯅꯦ ꯀꯣꯔꯟꯗꯨꯗꯤ ꯑꯩꯗꯤ ꯍꯥꯎꯇꯦ ꯇꯜꯂꯤ
ꯑꯗꯨ ꯑꯗꯨꯝ ꯆꯝꯃꯁꯨ ꯑꯗꯨꯝ ꯍꯥꯎꯕꯅꯤꯗ
ꯍꯣꯏ ꯑꯗꯣ ꯑꯩꯈꯣꯏꯒꯤꯁꯤ ꯑꯃ ꯁꯤꯅ ꯃꯅꯝ ꯅꯨꯡꯁꯤꯕꯗꯣ ꯑꯣꯏꯕꯅꯦꯕ
ꯑꯣ
ꯁ꯭ꯋꯤꯠ ꯀꯣꯔꯟꯗꯨꯅ ꯏꯆꯝ ꯆꯝꯃꯤꯗꯅ ꯁꯤꯡꯅ ꯍꯥꯎꯕ ꯍꯦꯟꯕꯅꯦ
ꯑꯣꯏꯅꯝꯕꯗꯣ
ꯍꯣꯏ ꯍꯣꯏ ꯁꯤꯁꯤꯅ ꯄꯥꯜꯂꯛꯑ ꯀꯥꯟꯗ ꯍꯥꯏꯔꯛꯀꯦ ꯑꯗꯨꯒ ꯍꯦꯛꯑ ꯆꯥꯖꯤ
ꯍꯣꯏ ꯑꯩ ꯑꯩ ꯍꯥꯏꯔꯤꯁꯦ ꯏꯆꯦ ꯕꯤꯗꯌꯥꯄꯇꯤꯖꯦ ꯑꯦꯛꯖꯥꯝ ꯉꯁꯤ ꯂꯣꯏꯔꯦꯕꯀꯣ ꯑꯩꯅ ꯑꯦꯛꯖꯥꯝ ꯂꯣꯏꯕꯒ ꯆꯠꯂꯨꯁꯤ ꯍꯥꯏꯗꯤ ꯁꯨꯝ ꯂꯝꯕꯤꯗꯨꯁꯨ ꯌꯥꯝ ꯐꯖꯩꯗꯅ ꯑꯃ ꯐꯣꯇꯣ ꯀꯥꯞ ꯐꯝꯒ ꯂꯩꯕꯗꯣ ꯁꯤꯅꯔꯤ ꯌꯦꯡꯕꯝ ꯑꯃꯃ ꯑꯗꯨ ꯅꯍꯥꯟꯃꯨꯛ ꯂꯥꯏ ꯈꯨꯔꯨꯝ ꯍꯜꯂꯛꯄꯗ ꯀꯨꯝꯁꯦ ꯌꯥꯔꯛꯇꯦꯕ ꯑꯩꯅ ꯑꯗꯨꯗ ꯆꯠꯂꯒ ꯐꯣꯇꯣ ꯐꯖꯩꯌꯦ
ꯍꯣꯏ ꯑꯗꯨ ꯑꯗꯨ ꯅꯣꯏ ꯌꯥꯏꯅ ꯑꯗꯨꯝ ꯂꯥꯛꯑꯒ ꯅꯨꯃꯤꯗꯥꯡꯋꯥꯏꯔꯝꯗ ꯑꯗꯨꯝ
ꯎꯝ ꯅꯨꯡꯗꯥꯡ ꯋꯥꯏꯔꯝꯒꯤ ꯁꯟ ꯁꯦꯠ ꯌꯦꯡꯕ ꯑꯣꯏꯅ ꯆꯠꯂꯨꯁꯦ
ꯌꯥꯏ ꯑꯗꯨꯃꯥꯏꯅ ꯅꯣꯏ ꯑꯗꯨꯝ ꯂꯥꯛꯑꯣ ꯑꯩꯈꯣꯏꯗꯤ ꯅꯨꯡꯇꯤꯒꯤ ꯑꯗꯨꯝ ꯇꯞꯇꯞꯅ ꯐꯥꯝꯗ ꯑꯗꯨꯝ ꯑꯌꯥꯝꯕꯅ ꯆꯠ ꯌꯦꯡꯅꯤꯡꯗꯦꯅ ꯅꯉꯣꯟꯗꯗꯤ ꯑꯗꯨ ꯑꯗꯨꯔꯣ ꯑꯗꯨ ꯉꯝꯃꯦ ꯌꯥꯝ ꯂꯥꯞꯇ꯭ꯔꯕꯅꯦ
ꯑꯣ ꯂꯥꯞꯇ꯭ꯔꯦꯕ ꯎꯝ ꯑꯗꯨꯗꯤ ꯑꯗꯨꯝ ꯅꯛꯑꯦꯅꯦ ꯑꯩꯅ ꯈꯜꯂꯤꯁꯤꯅ ꯀꯤꯌꯣꯡꯗꯩ ꯑꯃꯨꯛ ꯆꯪꯗꯗꯣꯏꯅꯦ ꯁꯤꯅꯤ
ꯅꯠꯇꯦꯗ ꯀꯤꯌꯣꯝ ꯍꯥꯏꯖꯟꯈꯤꯕꯗꯣ ꯑꯗꯣꯝ ꯅꯥꯀꯟꯗ ꯅꯠꯇ꯭ꯔꯦ ꯑꯩꯈꯣꯏꯅꯃꯨꯛ ꯆꯨꯝꯅ ꯑꯗꯨꯝ ꯂꯥꯛꯈꯤꯗꯧꯅꯦ
ꯑꯣꯑꯣ
ꯍꯧꯖꯤꯛꯀꯤ ꯁꯟꯁꯦꯠ ꯌꯦꯡꯐꯝꯗꯣ ꯀꯩꯅꯣꯒ ꯀꯤꯂꯣꯃꯤꯇꯔ ꯑꯅꯤ ꯃꯨꯛ ꯂꯥꯛꯄꯅꯤ ꯑꯩꯈꯣꯏꯗꯒꯤ
ꯎꯝ ꯑꯗꯨꯗꯤ ꯑꯗꯨꯝ ꯆꯠꯄ ꯌꯥꯏꯌꯦ
ꯑꯗꯨꯝ ꯆꯠꯄ ꯌꯥꯏ ꯂꯥꯞꯄ ꯑꯣꯏꯗ꯭ꯔꯦꯕ
ꯎꯝ
ꯂꯥꯛꯑꯣ ꯅꯕꯥꯅꯤ ꯈꯔ ꯉꯟꯅ ꯑꯗꯨꯒ ꯅꯨꯃꯤꯠ ꯇꯥꯔꯝꯗꯥꯏ ꯋꯥꯏꯗꯨꯗ ꯍꯟꯒ꯭ꯔꯣ ꯅꯕꯥꯅꯤ ꯑꯗꯨꯗ ꯐꯣꯇꯣ ꯍꯦꯛꯇ
ꯋꯥ ꯐꯣꯇꯣ ꯀꯥꯞꯇ꯭ꯔꯁꯨ ꯌꯦꯡꯕꯗ ꯑꯗꯨꯒꯤ ꯋꯥꯅꯤꯗ
ꯃꯤ ꯌꯥꯝ ꯃꯤꯒꯤꯗꯤ ꯌꯥꯝ ꯌꯥꯝ ꯂꯥꯛꯅꯕꯅꯦ ꯅꯍꯥꯟꯋꯥꯏꯗꯨꯗ ꯅꯅꯤꯅꯦ ꯑꯃ ꯅꯦꯠ ꯌꯥꯗꯕꯗ ꯗꯥꯏ ꯖꯥꯒꯗꯣ ꯌꯥꯕꯒꯤ ꯑꯗꯨꯗ ꯄꯥꯅꯤꯄꯨꯔꯤ ꯌꯣꯟꯕꯒꯤ ꯕꯥꯏꯔꯦꯜ ꯆꯠꯈꯤꯕꯗꯣ
ꯑꯗꯨꯗꯥ
ꯎꯝ ꯑꯗꯨ ꯖꯒꯥꯗꯣ ꯅꯦꯠ ꯊꯤꯡꯉꯥꯒ ꯑꯗꯨꯝ ꯌꯥꯏꯌꯦꯕ ꯑꯗꯨ ꯃꯐꯝꯗꯣ
ꯑꯣꯑꯣ
ꯑꯗꯨ ꯅꯦꯠ ꯄꯥꯏꯕ ꯂꯥꯛꯄ ꯑꯣꯏꯅ ꯍꯦꯛꯇ ꯃꯤꯗꯨ ꯇꯞꯄ ꯌꯥꯝꯕꯗꯨꯗ ꯅꯨꯄꯤ ꯑꯃ ꯄꯥꯅꯤ ꯄꯨꯨꯔꯤ ꯌꯣꯟꯕꯒꯤ ꯚꯥꯏꯔꯦꯟ ꯑꯝ ꯆꯠꯄꯅꯤ
ꯃꯌꯥꯝ ꯆꯥꯅꯕꯗ
ꯅꯦꯠ ꯀꯩꯅꯣ ꯇꯧꯔꯤꯉꯩꯗ ꯃꯤ ꯃꯌꯥꯝꯗꯣ ꯃꯇꯥꯡꯗꯣ ꯌꯥꯝ ꯆꯥꯗꯕꯗꯣ ꯑꯇꯣꯞꯄ ꯍꯥꯎꯕ ꯌꯥꯝ ꯌꯣꯟꯕ ꯖꯨꯁꯀꯁꯨ ꯌꯥꯝ ꯌꯣꯟꯒꯨꯝ ꯇꯧ
ꯃꯥꯅ ꯕꯤꯖꯤꯅꯦꯁ ꯐꯖꯟꯅ ꯇꯧꯍꯧꯔꯦ
ꯂꯥꯛꯑꯣ ꯂꯥꯛꯑꯣ ꯀꯨꯏꯗꯕꯤꯗ ꯍꯌꯦꯡ ꯕꯥꯔꯨꯅꯤꯗ ꯁꯨ ꯑꯃꯨꯛ ꯂꯥꯛꯑꯣ ꯎꯝ ꯑꯣ ꯍꯣꯏ ꯑꯗꯨꯗꯤ ꯂꯤꯀꯥ ꯑꯩ ꯊꯝꯃꯒꯦꯀꯣ
ꯑꯣ